ꯀꯩ ꯗꯧꯔꯝꯃꯤꯅꯣ
ꯍꯧꯖꯤꯛꯀꯤ ꯐꯣꯟꯗꯣ ꯄꯥꯠꯂꯥꯎꯅ ꯇꯠꯈ꯭ꯔꯦꯕ ꯐꯣꯟ ꯑꯃ ꯂꯥꯛꯁꯟꯕꯗꯒꯤ
ꯇꯧꯕꯅꯦ ꯑꯩꯁꯨ ꯅꯍꯥꯟ ꯇꯧꯑ ꯇꯠꯄꯗꯣ ꯄꯥꯝꯃꯨꯗ꯭ꯔꯥ
ꯑꯗꯨꯅꯤ ꯃꯦꯟ ꯃꯥꯟ ꯇꯥꯗꯕ ꯑꯃ ꯌꯥꯎꯋꯦꯕ ꯇꯠꯈꯤꯕꯁꯤꯗꯤ ꯍꯦꯛꯇ ꯑꯗ ꯑꯩꯗ ꯑꯃꯨꯛ ꯑꯩꯅ ꯑꯃꯨꯛ ꯕꯦꯛ ꯇꯧꯔꯒ ꯑꯃꯨꯛ ꯑꯃꯨꯛ ꯍꯟꯅ ꯇꯧꯒꯦꯅ ꯆꯪꯀꯥꯟꯗ ꯑꯃꯨꯛ ꯆꯞꯄꯒ ꯑꯃꯨꯛ ꯂꯩꯊꯣꯛꯈ꯭ꯔꯦꯅꯦ ꯑꯗꯨꯅꯅꯦ ꯑꯩꯅ ꯀꯨꯏꯔꯤꯗꯣ ꯍꯧꯖꯤꯛ
ꯃꯥꯒꯤꯗꯤ ꯇꯠꯄꯨ ꯇꯠꯈ꯭ꯔꯗꯤ ꯑꯗꯨꯝ ꯑꯗꯨꯒꯤ ꯄꯣꯔꯝ ꯂꯣꯏꯔꯦ ꯑꯗꯨ ꯌꯥꯗꯕꯅꯦ ꯅꯣꯡꯉꯥꯟꯈ꯭ꯔꯕꯣ
ꯅꯣꯡ ꯍꯥꯡꯒ꯭ꯔꯦ ꯀꯨꯏꯅ ꯇꯥꯔꯝꯗꯦ ꯅꯣꯡꯁꯤꯁꯨ
ꯅꯣꯗꯤ ꯀꯩꯀꯩ ꯍꯥꯏꯔꯒꯦ
ꯀꯩꯍꯥꯏꯕ
ꯅꯣꯗꯤ ꯀꯩꯀꯩ ꯍꯥꯏꯔꯛꯑꯒꯦ ꯏꯕꯥꯅꯤ ꯁꯥꯅꯕ꯭ꯔꯦ ꯍꯥꯏꯕ꯭ꯔꯣ
ꯑꯣ ꯑꯩꯅ ꯍꯥꯏꯒꯦ ꯍꯥꯏꯈ꯭ꯔꯦ ꯑꯩꯅ ꯎꯝ ꯁꯔꯃ ꯏꯕꯅꯤ ꯋꯥꯔꯤ ꯁꯥꯟꯅꯔꯝꯕꯅꯦ ꯐꯣꯟ ꯄꯥꯏꯈꯠꯇ꯭ꯔꯤ ꯀꯩꯒꯤꯅꯣꯅ ꯍꯪꯉꯛꯑꯦ ꯑꯪ ꯁꯔꯃ ꯏꯕꯥꯅꯤ ꯋꯥꯔꯤ ꯁꯥꯟꯅꯔꯝꯕꯅꯤ ꯁꯤ ꯂꯣꯏꯔꯒ ꯇꯧꯔꯛꯀꯦ ꯑꯗꯨ ꯄꯥꯏꯔꯛꯀꯦꯅ ꯍꯥꯏꯒꯤꯕꯅꯤ
ꯊꯕꯛ ꯌꯥꯝ ꯀꯜꯂꯤꯖꯥꯠꯅꯤꯅꯦꯅ ꯍꯥꯏꯔꯛꯇ꯭ꯔꯥ
ꯎꯝ ꯊꯕꯛ ꯂꯩꯇ꯭ꯔꯝꯅꯤꯅ ꯈꯔ ꯁꯥ ꯇꯥꯕꯅꯤ
ꯃꯥꯅꯤ
ꯊꯕꯛ ꯂꯩꯕ ꯅꯨꯃꯤꯠꯇꯗꯤ ꯆꯤꯟꯕꯅꯤꯅ ꯊꯕꯛ ꯂꯩꯕ ꯅꯨꯃꯤꯠꯇꯗꯤ ꯎꯝ
ꯑꯍ ꯀꯣꯝꯕ ꯃꯇꯝꯗ ꯉꯥꯏꯍꯥꯛ ꯁꯥꯟꯅꯍꯧꯗ꯭ꯔꯒꯗꯤ ꯅꯠꯇ꯭ꯔꯥ
ꯗꯕ ꯌꯥꯝ ꯃꯥꯜꯂꯦ
ꯈꯪꯗꯦ ꯍꯛꯀꯝ ꯂꯥꯛꯏꯕ ꯑꯩꯒ ꯑꯃ ꯂꯩꯌꯦ ꯀ꯭ꯂꯥꯁ ꯌꯥꯎꯕ ꯆꯠꯂꯁꯨ ꯄꯨꯡ ꯑꯩꯈꯣꯏꯒꯤ ꯕꯥꯔꯣ ꯌꯧꯅꯤꯡ ꯌꯣꯡꯃꯥꯡ ꯍꯦꯅꯤꯡ ꯄꯨꯡ ꯑꯃ ꯕꯥꯔꯣꯗꯤꯅ ꯑꯃ ꯃꯅꯨꯡꯁꯦ ꯑꯁ ꯍꯦꯛꯇ ꯇꯨꯝꯅꯤꯡ ꯉꯥꯎꯕ ꯇꯨꯝꯅꯤꯡꯕ ꯍꯦꯛꯇ ꯌꯥꯎꯔꯛꯑꯦꯕ ꯈꯨꯋꯥ ꯑꯃ ꯈꯥꯡꯕ ꯑꯗꯨꯗꯣ ꯀ꯭ꯂꯥꯁ ꯑꯣꯖꯥꯅ ꯀ꯭ꯂꯥꯁ ꯇꯧ ꯃꯇꯝꯗꯅ ꯍꯦꯜꯂꯦꯕ ꯑꯃꯨꯛ
ꯇꯧꯕꯗꯤ ꯑꯩꯈꯣꯏꯒꯤ ꯆꯥꯛ ꯇꯣꯂꯛꯄꯒꯤ ꯇꯥꯏꯃꯤꯡꯒꯤ ꯉꯥꯛ ꯂꯩꯔꯒ ꯃꯨꯊꯔꯛꯄꯗꯣ ꯑꯗꯨꯒꯤ ꯇꯥꯏꯃꯤꯡꯗꯣ ꯑꯣꯏꯔꯦꯗꯅ ꯅꯣꯏꯅ ꯆꯠꯂꯤꯗꯨꯗꯤ ꯑꯗꯨꯅ ꯑꯌꯥꯝꯕꯅꯦ ꯍꯥꯏꯕ
ꯃꯥꯅꯤ
ꯍꯩꯒꯨꯝꯕ ꯆꯥꯥꯁꯜꯂꯣ ꯆꯠꯂꯝꯗꯥꯏꯗ ꯑꯥꯗ ꯌꯧꯔꯀꯥꯟꯗ ꯆꯥꯎ ꯂꯩꯔꯒ ꯍꯩꯒꯨꯝꯕꯗ
ꯎꯝ
ꯑꯗꯨ ꯇꯥꯏ ꯅꯪ ꯇꯣ ꯈꯨꯅꯤꯡꯕ ꯈꯔ ꯐꯔꯅꯤ ꯅꯠꯇ꯭ꯔꯒ ꯍꯩꯀꯨ ꯑꯆꯥꯔ ꯄꯨꯔ ꯆꯠꯂꯨ
ꯆꯥꯔꯗꯣ ꯀꯌꯥ ꯍꯥ ꯁꯤꯠꯒꯟꯗꯦꯅꯦ ꯐ꯭ꯔꯦꯁ ꯑꯣꯏꯅ ꯁꯥꯕꯅ ꯍꯥꯎꯏꯅꯦ ꯍꯩꯗꯤ
ꯐꯁꯨ ꯐꯔꯤꯅꯦ ꯍꯩ ꯈꯨꯗꯛꯀꯤ ꯀꯩꯅꯣ ꯇꯧꯕꯗꯨꯅ ꯇꯀꯠ ꯇꯛꯀꯠ ꯇꯦꯛꯄꯗ ꯆꯥꯕꯅ ꯐꯔꯤꯅꯦ ꯑꯆꯥꯔ ꯁꯦꯝꯕꯒꯥꯏꯁꯤꯗꯤ ꯍꯣꯏ ꯀꯨꯏꯅ ꯂꯤꯔꯒ ꯊꯝꯕꯒꯤ ꯈꯟꯅꯕꯩ ꯋꯥꯅꯤ ꯑꯗꯨꯒ ꯀꯩꯁꯨ ꯐꯄꯣꯟꯇꯤꯅ ꯆꯥꯕꯗ ꯆꯤꯟꯗ ꯍꯥꯎꯕꯩ ꯋꯥꯅꯤ
ꯎꯝ
ꯈꯨꯗꯤꯡꯃꯛꯁꯦ ꯈꯨꯗꯛ ꯈꯨꯗꯛꯀꯤ ꯑꯣꯏꯅ ꯇꯀꯠ ꯇꯀꯠ ꯇꯦꯛꯏꯉꯩꯗ ꯂꯣꯏ ꯆꯥꯎ ꯍꯥꯏꯕꯅꯤ ꯄꯣꯠ ꯈꯨꯗꯤꯡꯃꯛ ꯑ ꯑꯗꯨꯗꯤꯅ ꯐꯥꯔꯅꯤ
ꯈꯣꯏ